ꯍꯜꯂꯣ ꯂꯣ
ꯇꯥꯏꯌꯦ ꯇꯥꯏꯌꯦ
ꯎꯝ
ꯀꯩꯗꯧꯔꯤꯒꯦ ꯑꯥ ꯇꯥꯏꯌꯦ
ꯑꯣ ꯀꯩꯝ ꯇꯧꯗꯦ ꯎꯝ ꯂꯩꯏꯔꯝꯃꯦ
ꯀꯦꯝ ꯆꯠꯇ꯭ꯔꯣ
ꯆꯠꯇꯦ
ꯌꯨꯝꯗ ꯑꯗꯨꯝ ꯂꯩꯕ
ꯎꯝ
ꯉꯁꯤ ꯀꯩ ꯍꯤꯡꯗ ꯆꯥꯎꯔꯒꯦ
ꯀꯔꯤꯖꯥꯡ ꯁꯧꯒ꯭ꯔꯤ
ꯁꯒ꯭ꯔꯤ ꯀꯩꯂꯝꯗꯩꯅꯣ
ꯑꯩ ꯊꯥꯏꯂꯦꯟꯗꯒꯤ
ꯎꯝ ꯍꯧꯖꯤꯛ ꯀꯩ ꯇꯧꯔꯝꯃꯤꯅꯣ ꯑꯩꯔꯣ
ꯎꯝ
ꯆꯥꯣꯟꯒꯦ ꯇꯧꯔꯤꯅꯤ
ꯎ ꯀꯥꯏ ꯀꯥꯏ ꯆꯠꯂꯨꯔꯕ
ꯉ ꯏꯃꯥꯟꯅꯕꯤ ꯑꯃ ꯃꯌꯨꯝꯗ ꯆꯠꯂꯦ ꯌꯥꯏꯔꯤꯄꯣ
ꯑꯣ ꯀꯩꯀꯩ ꯆꯥꯔꯑꯕ
ꯌꯦꯟ ꯆꯥꯔꯛꯑꯦ ꯃꯥꯅ ꯆꯥꯛ ꯀꯧꯕꯧꯕꯒꯤ
ꯑ ꯑ
ꯀꯤꯍꯣꯝ ꯆꯥꯔꯛꯑꯦ ꯀꯔꯤ ꯉꯥꯔꯤꯌꯥꯟ ꯍꯥꯏꯕ꯭ꯔꯥꯗ ꯑꯗꯣꯝꯗ ꯀꯤꯍꯣꯝꯁꯨ ꯆꯥꯔꯛꯑꯦ
ꯎꯝ ꯀꯩ ꯌꯦꯟ ꯆꯥꯊꯔꯛꯑꯕ
ꯎ ꯕꯣꯏꯂꯔꯅꯤꯗ ꯀꯂꯖꯥ ꯑꯃ ꯃꯦꯠꯂꯦ ꯁꯦꯂꯦꯠ ꯑꯃ ꯇꯧꯔꯦ
ꯎꯝ
ꯋꯥ ꯈꯔ ꯉꯥꯡꯉꯨꯅꯦ ꯍꯜꯂꯣ ꯍꯜꯂꯣ